ꯍꯜꯂꯣ
ꯆꯥꯛ ꯆꯥꯔꯕꯣ
ꯆꯛꯆꯥꯥꯗ꯭ꯔꯤꯌꯦ
ꯀꯩꯗꯧꯔꯤꯒꯦ
ꯍꯤꯞꯄꯒ ꯂꯌꯦ
ꯁꯥꯗ꯭ꯔꯣ
ꯁꯥꯗꯦꯗꯥꯏ ꯆꯤꯡꯗꯅꯦ ꯏꯪꯉꯦ ꯆꯤꯡꯗ ꯅꯣꯡꯁꯨ ꯆꯨꯋꯦ
ꯅꯣꯡ ꯆꯨꯕ꯭ꯔꯣ
ꯅꯣꯡꯁꯨ ꯆꯨꯔꯤ ꯆꯨꯔꯤ ꯇꯧꯋꯦ
ꯑꯁ ꯑꯗꯨꯗꯤ ꯁꯨꯡꯇꯥ ꯇꯥꯗꯦ ꯅꯣꯏ ꯑꯗꯨꯗ ꯇꯥꯔꯅꯤꯁꯤꯗ ꯇꯝꯄꯥꯛꯇ ꯈꯔ ꯎꯝ ꯊꯥꯔꯛꯑꯣꯅꯦ
ꯑꯣ ꯉꯁꯤꯗꯤ ꯁꯤ ꯆꯤꯡꯗ ꯆꯨꯔꯒꯦ ꯑꯩ ꯍꯌꯦꯡ ꯑꯌꯨꯛꯅ ꯇꯝꯄꯥꯛꯇ ꯃꯨꯛꯁꯨꯨꯒ
ꯑꯗꯨꯃꯥꯏꯅ ꯊꯔꯛꯄ ꯌꯥꯔꯗꯤ ꯐꯒꯗꯕꯀꯣ
ꯃꯥꯅꯤ ꯃꯥꯅꯤ ꯑꯗꯨ ꯅꯠꯇ꯭ꯔꯒ ꯏꯁꯤꯡꯗꯣ ꯂꯧꯔꯒ ꯗꯤꯟ ꯃꯊꯛꯇ ꯌꯨꯝ ꯃꯊꯛꯇ ꯏꯁꯤꯡ ꯍꯩꯖꯤꯟ ꯂꯨ ꯁꯨꯃꯥꯏꯅ
ꯑꯁ ꯏꯁꯤꯡ ꯂꯩꯇꯕꯩꯅꯦꯅꯦꯍꯦ
ꯎꯃꯩꯀ ꯅꯩꯔꯣꯝꯁꯦ ꯆꯥꯎꯈꯠꯇꯕ ꯍꯥꯏꯕꯗꯨ ꯇꯥꯔꯦꯅꯦ ꯈꯔꯥ ꯆꯥꯎꯈꯠꯄ ꯋꯥꯠꯂꯦ ꯍꯥꯏꯕ ꯇꯥꯔꯦꯅꯦ ꯑꯩꯈꯣꯏꯔꯣꯝꯗꯗꯤ ꯆꯤꯡꯅꯦꯅ ꯌꯥꯝ ꯅꯨꯡꯉꯥꯏꯌꯦ
ꯍꯣꯏ ꯅꯨꯡꯉꯥꯏꯔꯝꯒꯅꯤ
ꯅꯣꯡꯁꯦ ꯆꯨꯑꯦ ꯋꯦꯗꯔꯁꯦ ꯆꯞ ꯆꯥꯔꯦ
ꯎꯝ
ꯀꯩꯗꯧꯔꯤꯒꯦ ꯅꯪꯒꯤ ꯆꯥꯛ ꯆꯥꯔꯕꯣ
ꯆꯥꯛ ꯆꯥꯗ꯭ꯔꯤꯗ ꯑꯩꯈꯣꯏ ꯆꯥꯛ ꯏꯟꯁꯥꯡ ꯊꯣꯡꯕꯗ ꯉꯥꯏꯔꯤ ꯌꯦ
ꯉꯥꯜꯂꯤꯗ ꯇꯝꯄꯥꯛꯇ ꯂꯩꯔ ꯃꯤ ꯑꯩꯈꯣꯏ ꯆꯤꯡꯗꯐꯥꯎ ꯆꯥꯛ ꯆꯥꯗ꯭ꯔꯤ ꯎ
ꯃꯇꯝ ꯐꯠꯇꯦ ꯌꯥꯝ ꯆꯥꯈ꯭ꯔꯣ ꯌꯥꯝ ꯊꯨꯅ ꯆꯥꯔꯣ
ꯎꯝ ꯃꯋꯥ ꯂꯥꯎꯗꯤ ꯍꯣꯏꯗꯤ ꯃꯋꯥ ꯂꯧꯗꯤ ꯋꯥꯠꯂꯤ
ꯎ ꯂꯥꯝꯃꯀꯥꯟꯗ ꯀꯃꯥꯏꯅ ꯆꯦꯟꯕ ꯉꯝꯗꯣꯔꯤ ꯀꯩꯒꯨꯝꯕ ꯐꯠꯇꯅꯨꯡꯗ ꯊꯣꯛꯂꯛꯑꯗꯤ
ꯀꯩꯁ ꯇꯧꯔꯣꯏꯗ
ꯎꯝ
ꯁꯟꯒꯁꯤ ꯌꯥꯝ ꯍꯥꯏꯕꯅꯤ ꯀꯩꯁꯨ ꯇꯧꯔꯣꯏ ꯍꯟꯗꯛꯇꯤ
ꯐꯩ ꯐꯩ ꯈꯔ ꯆꯦꯛꯁꯤꯟꯅ ꯂꯩꯌꯣ
ꯑ ꯍꯣꯏ ꯍ ꯅꯪꯁꯨ ꯂꯩ ꯑꯣ
ꯑꯥ
ꯀꯩꯁꯥꯡ ꯊꯣꯡꯒꯦ
ꯈꯪꯗꯦ ꯏꯃꯥꯅ ꯊꯣꯡꯉꯦ
ꯑꯃꯒ ꯅꯪꯅꯤ ꯀꯔꯤ ꯊꯣꯡꯗꯕ
ꯑꯩꯗꯤ ꯑꯩꯗꯤ ꯑꯌꯨꯛ ꯊꯣꯡꯉꯦ
ꯏꯁ ꯑꯃꯨꯛ ꯏꯚꯤꯅꯤꯡ ꯊꯣꯡꯕ ꯌꯥꯗꯕ꯭ꯔꯣ
ꯑꯁ ꯉꯁꯤꯗꯤ ꯌꯥꯗ꯭ꯔꯦ ꯍꯥꯏꯗꯤ ꯊꯕꯛ ꯆꯠꯂꯦꯕ ꯑꯗꯨ ꯊꯦꯡꯉꯦ
ꯀꯩ ꯊꯕꯛ ꯇꯧꯕꯅꯣ
ꯀꯁ ꯆꯧꯗꯅ ꯆꯂꯣ ꯍ ꯅꯠꯇꯦꯗ
ꯑꯗꯨꯏ ꯀꯩ ꯊꯕꯛꯅꯣ ꯅꯨꯄꯥ ꯀꯣꯏꯕ ꯆꯠꯄꯒꯤ ꯊꯕꯛꯔꯣ
ꯑꯁ ꯅꯠꯇꯦꯗ
ꯑꯗꯨꯏ ꯀꯩ ꯊꯕꯛꯅꯣ ꯊꯕꯛ ꯑꯆꯧꯕ ꯇꯧꯔꯝꯒꯗꯧ ꯃꯥꯜꯂꯦꯕ
ꯀꯥꯏꯗꯩꯩ ꯊꯕꯛ ꯑꯆꯧꯕꯅꯣ ꯍꯣꯏ ꯃꯤꯔꯦꯝꯅꯤ ꯃꯤꯔꯦꯝ
ꯃꯤꯔꯦꯝ ꯅꯤ ꯃꯤꯔꯦꯝ ꯍꯥꯏꯕꯗꯣ ꯑꯩ ꯌꯥꯝ ꯅꯨꯡꯉꯥꯏ ꯃꯇꯝ ꯃꯇꯝꯒꯤꯅꯤ
ꯍꯣꯏ
ꯃꯇꯝ ꯂꯥꯛꯑꯗꯤ ꯂꯣꯏ ꯐꯪꯒꯅꯤ ꯅꯠꯇ꯭ꯔꯣ
ꯍꯣꯏ
ꯍꯣꯠ ꯅꯥꯕꯗ ꯀꯜꯂꯨ ꯍꯥꯏꯕꯗꯨꯅꯤ
ꯍꯣꯏꯅꯦ
ꯍꯣꯏꯅꯦ ꯀꯩ ꯏꯟꯁꯥꯡ ꯆꯥꯒꯦ ꯃꯣꯔꯅꯤꯡꯗꯗꯤ
ꯑꯌꯨꯛꯇꯁꯦ ꯑꯌꯨꯛꯇ ꯉꯔꯥꯡꯒꯤ ꯌꯦꯟꯁꯥ ꯊꯣꯡꯕ ꯈꯔ ꯂꯦꯝꯃꯦꯕꯀꯣ
ꯑꯁ ꯀꯩꯅꯣ ꯍꯟꯗꯦ ꯑꯩ ꯍꯟꯗꯛꯁꯦ ꯋꯥꯔꯤ ꯁꯥꯕꯁꯦ ꯌꯦꯟ ꯉꯥꯛꯇ ꯊꯣꯡꯕ ꯉꯥꯛꯇ
ꯌꯦꯟ ꯆꯥꯏꯌꯦ ꯌꯦꯟ ꯑꯣ ꯌꯦꯟ ꯆꯥꯏꯌꯦ ꯌꯦꯟ ꯆꯥꯏ ꯉꯥꯛꯇ ꯌꯦꯟꯟꯅ ꯉꯝꯈ꯭ꯔ ꯃꯥꯜꯂꯦ ꯍꯪꯗꯤ
ꯑꯁ ꯆꯠꯇꯦꯗ ꯍꯣꯏ ꯑꯗꯨꯕꯨꯗꯤ ꯅꯪꯅ ꯁꯥꯟꯅꯕꯒꯤꯗꯤ ꯑꯣꯏꯔꯝꯒꯅꯤꯀꯣ ꯑꯗꯨ ꯑꯗꯨꯕꯨ ꯑꯩꯈꯣꯏꯗꯤ ꯉꯔꯥꯡ ꯈꯛꯇꯅꯦ ꯆꯥꯕ ꯍꯥꯏꯗꯤ ꯆꯥꯗꯕ ꯀꯨꯏꯔꯦꯕ
ꯎꯝ ꯑꯩꯈꯣꯏꯗꯤ ꯉꯁꯤꯁꯨ ꯆꯥꯏ ꯉꯔꯥꯡ ꯁꯥꯇꯔꯗꯦꯁꯨ ꯆꯥꯏ ꯍꯥꯏꯕꯗꯤ ꯑꯩꯈꯣꯏ ꯌꯨꯝ ꯁꯥꯏꯌꯨꯀꯣ
ꯑ
ꯑꯩꯈꯣꯏ ꯌꯨꯝ ꯁꯥꯕ ꯃꯤꯒꯤ ꯊꯣꯡꯕꯤꯕꯅꯤꯅ
ꯆꯤꯡꯒꯤꯗꯤ ꯍꯥꯎꯕꯅꯦꯍꯦ
ꯂꯣꯀꯌꯥꯒꯤꯗ ꯁꯨꯞ ꯀꯠꯊꯔꯗꯅ ꯂꯒꯔꯥꯎꯔꯣ
ꯑꯁ ꯄꯥꯝꯃꯦ ꯆꯥꯅꯤꯡꯉꯦ ꯑꯁꯦꯡꯕꯒꯤ ꯑꯁ ꯊꯥꯡ ꯉꯧꯗꯕꯤꯗꯨꯀꯣ ꯑꯁ ꯌꯥꯝ ꯍꯥꯎꯒꯅꯤꯍꯦ
ꯊꯣꯡꯕꯗ ꯑꯗꯨꯂꯨ ꯈꯔ ꯍꯥꯞꯄꯒ
ꯁꯥꯕꯣꯏꯒꯨꯝꯕ ꯍꯥꯞꯄ ꯑꯁ
ꯑꯥ ꯍꯧꯅ ꯆꯥꯕꯗꯨꯒ
ꯍꯣꯏ
ꯆꯥꯛꯄꯨꯈꯝ ꯑꯅꯤ ꯑꯍꯨꯝ ꯁꯦꯠꯀꯗꯧ ꯃꯥꯜꯂꯦ
ꯑ ꯍꯣꯏ ꯇꯧꯒꯦ ꯇꯧꯒꯦ ꯃꯇꯥꯡ ꯆꯥꯔꯗꯤ ꯄꯤꯖꯕ ꯌꯥꯕꯖꯥꯠꯅꯩꯀꯣ
ꯃꯥꯅꯤ ꯃꯥꯅꯤ ꯄꯤꯖꯕ ꯌꯥꯕꯗꯤ
ꯆꯥꯁꯦ ꯆꯥꯁꯦ ꯉꯁꯤꯁꯦ ꯊꯕꯛ ꯆꯠꯂꯦ
ꯎ ꯎ ꯉꯁꯥꯏ ꯈꯗꯥ ꯍꯥꯏꯈꯤꯕꯒꯨꯝꯗꯧꯅ ꯑꯁ ꯑꯩꯁꯦ ꯌꯥꯗ꯭ꯔꯦ ꯍꯟꯗꯛꯁꯦ ꯀꯟꯐ꯭ꯌꯨꯁꯁꯦ ꯀꯣꯛꯈꯤꯕꯁꯦ ꯌꯥꯝ ꯉꯥꯎꯒꯗꯧꯔꯦ
ꯌꯥꯍꯥꯎꯕ ꯍꯧꯔꯗꯤ ꯐꯔꯛ ꯇꯥꯔꯛꯑꯅꯤꯀꯣ
ꯀꯣꯕꯁꯦ ꯃꯐꯝ ꯆꯥꯅ ꯂꯩꯇ꯭ꯔꯦ ꯕ꯭ꯔꯦꯟꯁꯦ ꯀꯗꯥꯏ ꯀꯗꯥꯏꯗ ꯂꯣꯏꯆꯩꯈ꯭ꯔꯃ
ꯈꯔ ꯆꯦꯛꯁꯤꯂ ꯍꯦ
ꯍꯣꯏ ꯍꯣꯏ ꯀꯅꯥ ꯀꯅꯥ ꯂꯩꯒꯦ ꯍꯧꯖꯤꯛꯇꯤ
ꯍꯧꯖꯤꯛ ꯑꯩꯈꯣꯏ ꯏꯃꯨꯡ ꯄꯨꯂꯞ ꯂꯣꯏ ꯂꯩꯗ
ꯅꯣꯏ ꯏꯃꯨꯡ ꯃꯤ ꯀꯌꯥꯔꯥ
ꯑꯩꯣꯏ ꯃꯤ ꯇꯔꯨꯛ ꯑꯣꯏꯌꯦ
ꯅꯨꯄꯥ ꯅꯨꯄꯥ ꯅꯨꯄꯤ ꯀꯌꯥ ꯅꯨꯄꯥꯅ ꯀꯌꯥ
ꯅꯨꯄꯥ ꯑꯅꯤ ꯅꯨꯄꯤ ꯑꯅꯤ ꯏꯃꯥ ꯏꯄꯥ
ꯑꯣ ꯑꯁꯅꯣꯗꯤ ꯃꯤ ꯌꯥꯝ ꯌꯥꯝꯗꯦꯅꯣ
ꯉꯗꯤ ꯅꯗꯤ ꯀꯌꯥꯔꯣ
ꯑꯩꯈꯣꯏꯗꯤ ꯏꯆꯤꯤꯟ ꯏꯅꯥꯎ ꯁꯕꯦꯟ
ꯇꯔꯦꯠ
ꯑ ꯑꯗꯨꯒ ꯄꯨꯂꯞꯅ ꯅꯥꯏꯟ
ꯐꯩꯌꯦ
ꯅꯨꯄꯥ ꯃꯉꯥ ꯅꯨꯄꯤ ꯑꯅꯤ
ꯐꯩꯌꯦ ꯐꯩꯌꯦ
ꯑꯩꯈꯣꯏꯔꯣꯝ ꯑꯩꯈꯣꯏꯒꯤ ꯏꯃꯨꯡꯗ ꯅꯨꯄꯤ ꯌꯥꯝ ꯇꯥꯡꯉꯦ ꯂꯨꯄꯥ ꯀꯌꯥ ꯄꯤꯕꯖꯅꯣ ꯈꯪꯗꯦ ꯍ
ꯀ ꯂꯩꯗ
ꯑꯩꯈꯣꯏ ꯎꯃꯪ ꯅꯨꯄꯤ ꯌꯥꯝ ꯇꯥꯡꯉꯦ ꯂꯨꯄꯥ ꯀꯌꯥ ꯄꯤꯕꯖꯠꯅꯣ ꯈꯪꯗꯦ
ꯑꯗꯨꯗꯤ ꯄꯨꯁꯜꯂꯣ
ꯉꯜꯗꯗ ꯄꯥꯈꯥ ꯈꯔ ꯀꯨꯏꯅ ꯑꯣꯛꯍꯟꯈꯤꯒꯦ
ꯍ ꯍꯣꯏ ꯀꯣꯏ ꯉ ꯂꯥꯏ ꯀꯣ
ꯍꯧꯖꯤꯛ ꯗꯥꯏꯔꯦꯛꯇ ꯅꯨꯄꯤ ꯊꯤꯒꯗꯕ ꯅꯠꯇꯦ ꯄꯥꯈꯪ ꯈꯔ ꯀꯨꯏꯅ ꯂꯩ ꯇꯧꯈꯤꯅꯤ ꯅꯪꯅꯤ ꯂꯨꯍꯣꯡꯈ꯭ꯔꯕ꯭ꯔꯣ ꯃꯥꯥꯎꯔꯣ ꯂꯩꯁꯥꯕꯤꯔꯣ
ꯑ
ꯆꯪꯁꯨ ꯂ ꯂꯧꯁꯤꯟ ꯂꯁꯨ ꯀꯝꯒꯗꯦ ꯍꯦ ꯃꯤꯅ ꯃꯔꯤ ꯍꯥꯏꯕꯗꯣ ꯃꯤ ꯇꯔꯨꯛ ꯍꯥꯏꯕꯗꯣ ꯂꯧꯁꯤꯟꯕ ꯉꯝꯗꯦ ꯀꯒꯤꯅꯣꯅꯦ
ꯑꯗꯨ ꯅꯠꯇꯦ ꯅꯪ ꯃꯥꯧꯔ ꯂꯩꯁꯥꯕꯤꯔꯥ ꯍꯥꯏꯕꯅꯤ ꯀꯔꯤ
ꯑꯁ ꯀꯥꯏꯗꯒꯤ ꯃꯧꯅꯨꯍꯦ ꯔꯦꯁꯥꯕꯤꯅꯦ
ꯑꯣ ꯑꯗꯨꯃꯥꯏꯅ ꯇꯧꯕ꯭ꯔꯥ ꯄꯦꯑ ꯂꯩꯁꯕꯤꯔꯛꯣ
ꯍꯣꯏ
ꯑ ꯑꯣ ꯈꯪꯗꯕꯤ ꯁꯨꯝ ꯍꯥꯎꯅꯤꯀꯣ ꯁꯥꯎꯗꯀꯣ
ꯆꯥꯎꯥꯎꯗ ꯍꯦꯛ ꯀꯥꯏꯩ ꯁꯥꯎꯕꯅꯣꯍꯦꯛ ꯈꯪꯗꯅ ꯍꯪꯕꯗꯨꯕꯨ
ꯍꯥꯏꯕꯗꯤ ꯑꯩ ꯅꯍꯥꯟ ꯀꯩꯅꯣ ꯍꯦꯛꯇ ꯐꯥꯔꯁꯇ ꯀꯩꯅꯣ ꯇꯧꯕꯗꯣ
ꯑꯥ
ꯃꯥꯎ ꯑꯣꯏꯅ ꯐꯣꯟ ꯇꯧꯔꯛꯄꯣꯅꯤ ꯃ ꯑꯅꯤ ꯃ ꯑꯅꯤꯔ ꯀꯩꯅꯣꯔ ꯐꯣꯟ ꯇꯧꯔꯛꯄ ꯑꯩꯒ ꯇꯠꯕ ꯆꯥꯡꯗꯣ ꯋꯥꯔꯤ ꯁꯥꯅꯤꯡꯗꯕ ꯆꯥꯡꯗꯣ ꯎ
ꯑ ꯃꯣꯏꯅ ꯑꯗꯨꯗꯤ ꯀꯩ ꯍꯥꯏꯔꯨꯕ꯭ꯔꯣ
ꯈꯥꯏꯅ ꯄꯣ ꯋꯥꯅꯤ ꯃꯣꯏꯦꯅ
ꯑ ꯔꯦ ꯑꯌꯥꯕ ꯃꯤ ꯉꯥꯛꯇꯅꯦ
ꯑꯩꯗꯤ ꯋꯥꯔꯤ ꯁꯥꯅꯤꯡꯗꯁꯤꯗꯤ ꯑꯩ ꯌꯥꯜꯂꯣꯏꯦ
ꯄꯥꯏꯈꯠꯂꯨꯔꯕꯅꯤꯅ ꯊꯝꯕꯁꯨ ꯌꯥꯗꯕꯒꯨꯝꯗꯧ
ꯑ ꯏꯗꯤ ꯃꯧꯋꯦ ꯑꯩꯗꯤ ꯃꯧꯅꯦ ꯀꯩꯅ ꯍꯥꯏꯔꯛꯄꯅꯦ ꯑꯩ ꯌꯧ ꯏ ꯀꯥꯕꯁꯤꯗꯤꯀꯣ ꯑꯩꯗꯤ ꯎꯏꯔ
ꯖꯥꯖꯥ ꯌꯥꯝ ꯊꯦꯡꯅꯕꯖꯥꯅꯤꯅ
ꯖꯥꯠ ꯖꯥꯠ ꯊꯤꯅꯦ ꯅꯪꯁꯨ ꯅꯨꯄꯤ ꯊꯤꯈ꯭ꯔꯣ ꯊꯤꯅꯗ꯭ꯔꯣ
ꯑꯩ ꯏ ꯑꯗꯨꯕꯁꯨꯃ ꯍꯪꯗꯦꯗ
ꯑꯣꯏꯗꯦꯕ
ꯈꯪꯗꯦ ꯑꯁ ꯑꯩꯗꯤ ꯈꯪꯅꯕ ꯎ ꯑꯌꯥꯝꯕꯅ ꯑꯣꯏꯌꯦꯕꯀꯣ
ꯑꯥ
ꯑꯗꯨ ꯃꯁꯛ ꯈꯪꯗꯕꯗꯨꯗꯤ ꯄꯥꯛ ꯁꯥꯟꯅꯗꯦꯗ ꯍꯧꯖꯤ ꯍꯧꯖꯤꯛ ꯆꯪꯕ ꯀꯥꯟꯗ ꯎꯝ ꯑꯩꯒꯤꯗꯣ ꯂꯣꯏꯁꯤꯟꯅꯕꯒꯤꯗꯃꯛꯇ ꯇꯧꯔꯛꯄꯅꯤꯗ
ꯍꯧꯁꯨ ꯀꯗꯥꯥꯏꯔꯤ ꯌꯦꯗꯤ ꯁꯤ ꯌꯧꯔꯤꯁꯤꯦ ꯃꯤ ꯇꯔꯥ ꯍꯦꯟꯅ ꯈꯪꯅꯕ ꯌꯧꯔꯨ ꯅꯨꯄꯥ ꯅꯨꯄꯤꯉꯗ
ꯍꯥ
ꯇꯤꯟꯅꯁꯦ ꯇꯤꯟꯅꯁꯦ ꯑꯩ ꯉꯥꯗ ꯑꯩꯁ
ꯎꯝ
ꯂꯣꯏꯔꯦ ꯂꯣꯏꯔ ꯇꯧꯔꯤ
ꯍꯥꯏꯔꯛꯇꯦꯗ ꯑꯗꯨꯒꯨꯝꯕꯗꯤ ꯑꯩꯈꯣꯏꯗꯤ ꯀꯩꯅꯣ ꯎ ꯍꯥꯏꯔꯤꯕ ꯎꯝ ꯑꯁ ꯍꯥꯏꯕ꯭ꯔꯣ ꯍꯩꯇꯣꯏꯅꯦ ꯁꯝꯕꯜ ꯈꯥꯕ ꯍꯥꯏꯕ꯭ꯔꯥ ꯈ
ꯍ ꯍꯣꯏ ꯑꯩ ꯑꯣꯏꯔꯗꯤ ꯇꯤꯟꯅꯁꯦ ꯅꯨꯄꯤ ꯑꯣꯏꯔ ꯅꯨꯄꯥ ꯑꯣꯏꯔꯦ ꯇꯤꯟꯗꯁꯦ ꯅꯪꯅ ꯁꯤ ꯅ ꯃꯄꯨꯟꯁꯦ ꯀꯩꯅꯣ ꯉꯗ ꯑꯗꯨꯗꯒꯤ ꯑꯩꯉꯣꯟꯗ ꯌꯥꯝ ꯈꯪꯅꯕ ꯂꯩꯔꯦ ꯑꯩꯗꯤ
ꯑꯣ
ꯃꯤ ꯇꯔꯥ ꯑꫭꯏꯔꯝꯅꯤ
ꯑꯗꯨꯃꯥꯏꯅ ꯈꯪꯅꯒꯗꯕꯅꯤ
ꯃꯥꯅꯤ ꯆꯨꯝꯃꯤ ꯂꯩꯁꯥꯕꯤ
ꯍꯌꯦꯡꯗꯤ ꯀꯗꯥꯏ ꯆꯠꯒꯗ꯭ꯔꯣ
ꯍꯌꯦꯡꯁꯨ ꯑꯗꯨꯝ ꯆꯠꯀꯅꯤ ꯉꯁꯤ ꯆꯠꯄ ꯑꯗꯨꯃꯥꯏꯅ
ꯀꯩ ꯊꯕꯛꯅꫭꯁꯨ ꯍꯥꯏꯗꯦ
ꯑꯁ ꯑꯊꯕꯕꯨ ꯁꯨꯃꯥꯏꯅ ꯁꯤꯗ ꯍꯥꯏꯕ ꯌꯥꯕꯒꯤ ꯇꯥꯏꯞꯇ
ꯍꯥꯏꯕ ꯌꯥꯏꯅꯦ ꯃꯤ ꯈꯔꯗꯤ ꯑꯗꯨꯝ ꯗꯣꯡ ꯗꯣꯡ ꯍꯥꯏꯅꯩꯗ
ꯑꯁ ꯍꯥꯏꯔꯁꯨ ꯑꯗꯨ ꯃꯥꯡꯉꯦꯗ
ꯏꯁ ꯄꯩꯁꯥ ꯄꯥꯃꯨꯋꯦ ꯍꯥꯏꯌꯨ
ꯑ ꯁꯤ ꯅꯠꯇꯕ ꯑꯩ ꯆꯪꯕ ꯍꯧꯗ꯭ꯔꯤꯕ ꯀꯩꯅꯣꯅꯦ ꯑꯗꯨꯒꯤꯅꯦ ꯆꯪꯕ ꯍꯧꯗ꯭ꯔꯤꯕ
ꯅꯪꯉꯤꯁꯦ
ꯎꯝ
ꯐꯥꯔꯁ ꯇꯥꯏꯝꯔꯣ ꯅꯪ ꯌꯧꯔꯤꯁꯦ
ꯑ ꯅꯨꯃꯤꯠꯇꯤ ꯍꯣꯏ ꯅꯨꯃꯤꯠꯇꯤ ꯃꯔꯤ ꯃꯪꯉꯥꯗꯤ ꯁꯨꯔꯦꯕꯀꯣ
ꯏꯁ ꯑꯩꯗꯤ ꯅꯍꯥꯟ ꯅꯨꯃꯤꯠ ꯑꯍꯨꯝ ꯃꯔꯤ ꯑꯩꯗꯤ ꯂꯣꯏ ꯂꯣꯏꯔꯦ
ꯑꯣ ꯌꯥꯝ ꯆꯪꯂꯝꯗꯧ ꯌꯥꯝ ꯆꯪꯂꯝꯗꯧ ꯃꯥꯜꯂꯦ
ꯑꯗꯥꯥꯏꯗꯤꯖꯥꯡ ꯃꯅꯣ ꯏꯁ ꯂꫭꯏꯔꯦ ꯂꫭꯏꯔꯦ ꯏꯁꯀꯦꯟ ꯇꯥꯏꯝ ꯄꯦꯃꯦꯟ ꯂꯥꯛꯇꯣꯏꯅꯤ
ꯑꯩꯅ ꯑꯍꯥꯟꯕꯗꯗꯤ ꯌꯥꯝ ꯌꯥꯝꯅ ꯇꯜꯂꯝꯃꯦ ꯍꯥꯏꯕꯗꯤ ꯀꯃꯥꯏꯅ ꯁꯥꯟꯅꯗꯣꯏꯅꯣ ꯀꯃꯥꯏꯅ ꯇꯧꯗꯣꯏꯅꯣ ꯍꯥꯏꯕꯗꯣ
ꯑꯗꯨꯅꯤ ꯑꯩꯁꯨ ꯐꯥꯔꯁ ꯇꯥꯏꯝꯗ ꯀꯣꯛ ꯉꯥꯎꯕꯅꯤ ꯁꯤ ꯀꯔꯤ ꯇꯣꯄꯤꯛꯇ ꯋꯥꯔꯤ ꯁꯥꯒꯗ꯭ꯔꯅ
ꯑꯁ ꯑꯗꯨ ꯂꯥꯏꯔꯤ ꯉꯁꯥꯏ ꯑꯩꯉꯣꯟꯗ ꯑꯃ ꯇꯧꯔꯦꯕꯀꯣ ꯇꯧꯔꯀꯥꯟꯗ ꯅꯪ ꯀꯥꯏꯗ ꯂꯩꯒꯤ ꯍꯥ ꯑꯩ ꯌꯨꯝꯗ ꯂꯩꯌꯦ ꯍꯥꯏꯗꯤ ꯀꯩꯀꯥꯒꯨꯝꯕꯁꯦ ꯂꯝꯒꯨꯝꯕꯁꯦ ꯄꯟꯕ ꯌꯥꯗꯕꯅꯤꯅ
ꯑꯥ ꯑꯗꯨꯅꯤ ꯃꯥꯅꯤ
ꯅꯪ ꯀꯥꯏ ꯂꯩꯒꯦ ꯍꯥꯏ ꯌꯨꯝꯗ ꯂꯩ ꯌꯨꯝꯗꯨ ꯀꯥꯏꯗꯅꯣ ꯍꯥꯏꯌꯦ ꯑꯩꯅ ꯌꯨꯝꯅꯦ ꯌꯨꯝ
ꯏꯁ ꯅ ꯅ ꯋꯥꯔꯤ ꯆꯥꯔꯖꯤ ꯌꯥꯗꯔꯦ ꯅꯪ ꯐꯣꯟ ꯇꯧꯔꯛꯄꯁꯦ ꯒ꯭ꯌꯥꯟ ꯇꯥꯗ ꯃꯥꯜꯂꯦ ꯅꯨꯄꯥꯔꯣ ꯅꯨꯄꯤꯔꯣ
ꯅꯨꯄꯥ ꯑꯣꯏꯔ ꯃꯥꯜꯂꯦ
ꯎꯝ ꯑꯗꯨ ꯍꯥꯏꯕ ꯌꯥꯗꯦ ꯅꯪ ꯅꯪ ꯑꯃꯨꯛ ꯆꯥꯏꯕꯤꯕ ꯌꯥꯗ꯭ꯔꫭ ꯄꯪꯒꯅꯨꯅꯦ
ꯑꯁꯤꯗꯤ ꯑꯩ ꯁꯤꯗꯤ ꯂꯣꯏ ꯁꯣꯏꯕ ꯇꯥꯔꯦꯅꯦ ꯈꯔ ꯊꯨꯅ ꯀꯩꯅꯣ ꯇꯧꯕꯤꯈ꯭ꯔꯕꯅꯦ
ꯎꯝ ꯑꯗꯨꯒꯨꯝꯕꯗꯤ ꯑꯄꯪ ꯒꯗꯥ ꯒꯥꯏꯅ ꯐꯪꯒꯅꯨ ꯀꯩꯅꯣꯀꯣ ꯅꯪꯈ꯭ꯔ ꯑꯃꯨꯛ ꯆꯥꯏꯕꯤꯒꯗꯕꯅꯤ ꯑꯗꯨ ꯃꯇꯝꯗꯣ
ꯑꯁ ꯅꯨꯡꯉꯥꯏꯇꯕ ꯑꯗꯨꯃꯥꯏ ꯍꯥꯏ ꯑꯁ ꯌꯥꯝ ꯍꯩꯕ ꯁꯥꯕꯗꯨꯗꯤ ꯐꯠꯇꯕꯅꯤꯅ ꯑꯩꯗꯤ ꯈꯟꯕ ꯑꯗꯨꯃꯥꯏꯅ
ꯑꯩꯗꯤ ꯗꯣꯡ ꯗꯣꯡ ꯍꯥꯥꯏꯌꯦ ꯑꯗꯨ ꯂꯥꯁꯇ ꯑꯃꯨꯛ ꯃꯥꯁꯨ ꯒ꯭ꯌꯥꯟ ꯇꯥꯔꯛꯏꯗꯅ
ꯑꯣ
ꯑꯩꯈꯣꯏꯅ ꯍꯥꯏꯕꯗꯤ ꯑꯩꯈꯣꯏꯅ ꯑꯃꯨꯛ ꯈꯪꯕ ꯃꯤꯅ ꯍꯥꯏꯕꯤꯗ꯭ꯔꯗꯤ ꯃꯥꯗꯤ ꯑꯗꯨꯝ ꯁꯣꯏꯔ ꯂꯩꯅꯤꯅꯦ ꯑꯗꯨꯅ
ꯆꯨꯝꯃꯦ ꯑꯗꯨꯃꯥꯏ ꯍꯥꯏꯒꯗꯕꯅꯤ
ꯅꯪꯁꯦ ꯃꯤ ꯌꯥꯝ ꯐꯥꯝ ꯃꯥꯂ
ꯍꯥꯥ
ꯅꯪꯁꯦ ꯃꯤ ꯌꯥꯝ ꯐꯥꯕ ꯃꯥꯂꯩ ꯁꯥꯎꯒꯟꯗꯕ ꯃꯥꯜꯂꯤꯩ
ꯁꯥꯎꯒꯟꯗꯦ ꯍꯣ ꯑꯩꯗꯤ ꯁꯥꯎꯒꯟꯗꯦ ꯃꯤ ꯐꯕ꯭ꯔꯥ ꯐꯠꯇꯕ꯭ꯔꯗꯤ ꯈꯪꯗꯦ ꯁꯥꯎꯒꯟꯗꯦ
ꯌꯥꯝ ꯐꯔꯝꯗꯧ ꯃꯥꯜꯂꯦ ꯑꯗꯨꯗꯤ
ꯑꯣ ꯑꯗꯨꯗꯤ ꯇꯤꯟꯅꯕ ꯃꯤꯅ ꯈꯪꯒꯅꯤꯗ
ꯑ ꯌꯥꯝ ꯄꯥꯔꯝꯒꯗꯧ ꯃꯥꯜꯂꯦ ꯍꯪꯕꯗ ꯈꯟꯕꯗ
ꯎꯝ ꯎꯝ ꯐꯔꯦ ꯐꯔꯦ ꯑꯗꯨ ꯃꯥꯏ ꯈꯟꯕꯤꯔꯗꯤ
ꯎꯝ
ꯅꯪꯁꯨ ꯌꯥꯝ ꯐꯔꯝꯗꯧ ꯃꯥꯜꯂꯦ ꯋꯥ ꯉꯥꯡꯕ ꯀꯥꯟꯗ ꯑ ꯍꯣꯏ ꯇꯤꯟꯅꯁꯦ
ꯇꯤꯟꯅꯁꯦ
ꯇꯤꯟꯅꯁꯦ ꯇꯤꯟꯅꯁꯦ
ꯇꯤꯟꯅꯁꯦ ꯑꯗꯨꯅ ꯑꯩꯗꯤ ꯅꯪ ꯀꯅꯥꯅꯁꯨ ꯈꯪꯗꯦ ꯅꯪꯒꯤ ꯅꯝꯕꯔꯁꯨ ꯂꯩꯇꯦ ꯀꯃꯥꯏꯅ ꯈꯪꯒꯗꯕ ꯍꯥꯏꯗꯤ
ꯀꯩꯅꯣ ꯊꯥꯔꯛꯀꯦ ꯍꯣꯔꯦꯟ ꯒꯥꯜꯁ ꯊꯥꯔꯛꯄꯤꯒꯦ
ꯑꯣꯀꯦ ꯑꯣꯀꯦ ꯑ
ꯇꯣꯉꯥꯟꯕꯅꯦꯕ ꯑꯁꯤꯗꯤ ꯑꯩꯅ ꯍꯥꯞꯄꯗꯣ
ꯑꯣ ꯑꯣ ꯑꯣ ꯈꯪꯅꯁꯦ ꯇꯤꯟꯅꯁꯦ ꯄꯨꯟꯁꯦ
ꯎꯝ ꯍꯣꯏ ꯃꯇꯥꯡ ꯆꯥꯔꯗꯤ ꯊꯦꯡꯅꯕ ꯌꯥꯏ